ꯑꯩ ꯇꯥꯕ꯭ꯔꯣ
ꯇꯥꯏꯌꯦ
ꯀꯔꯤ ꯇꯣꯏꯗꯣꯏꯔꯥ ꯅꯣꯟꯗꯤ
ꯑꯩꯗꯤ ꯃꯄꯥꯟꯗ ꯂꯩꯌꯦ
ꯑꯣ ꯃꯥꯄꯜꯗ ꯑꯗꯨ ꯅꯪꯒꯤ ꯃꯔꯨꯜ ꯃꯔꯣꯟ ꯅꯪꯒꯤ ꯑꯥ ꯏꯃꯥ ꯏꯃꯥꯅꯨꯄꯥ ꯏꯃꯥꯅꯨꯄꯤ ꯑꯥ ꯑꯃꯗꯣ ꯀꯗꯥꯏ ꯆꯠꯈ꯭ꯔꯦ ꯑꯥ
ꯑꯩꯒꯤ ꯏꯅꯥꯎꯅꯨꯄꯤ ꯑꯃꯗꯣ
ꯔꯨꯝ ꯀꯅꯥ ꯀꯅꯥ ꯑꯅꯤꯗꯣ ꯑꯅꯤꯗꯣ
ꯑꯥ ꯑꯅꯤꯗꯣ ꯔꯨꯝꯗ ꯔꯨꯝꯗ ꯃꯣꯏꯗꯤ ꯇꯨꯝꯃꯒ ꯂꯩꯍꯧꯋꯦ
ꯑꯣ ꯑꯅꯤ
ꯇꯥꯕ꯭ꯔꯣ
ꯇꯕ꯭ꯔꯣ ꯇꯥꯏꯌꯦ
ꯅꯣꯏꯒꯤ ꯅꯪꯒꯤ ꯅ ꯍꯜꯂꯣ
ꯑꯣ ꯇꯥꯏꯌꯦ
ꯕꯣ
ꯑꯣ
ꯅꯪꯒꯤ ꯅꯅꯥꯎ ꯅꯨꯄꯤꯗꯨ ꯌꯥꯝ ꯂꯥꯡꯉꯦꯀꯣ
ꯍꯣꯏ ꯂꯥꯛꯑꯦ ꯑꯗꯨ ꯃꯗꯤ ꯃꯄꯥꯟ ꯆꯠꯈ꯭ꯔꯦ ꯃꯥꯄꯥꯟꯗ ꯍꯧꯖꯤꯛꯇꯛꯇꯤ ꯃꯥꯗꯤ ꯊꯕꯛ ꯌꯣꯅ ꯆꯤꯜꯂꯦ ꯑꯍꯣꯏ ꯍꯣꯏ ꯊꯕꯛ ꯑꯗꯨꯝ ꯆꯦꯜꯂꯒ ꯂꯩꯌꯦ ꯃꯥꯗꯤ ꯑꯩꯗꯤ ꯍꯤꯞꯄꯒ ꯂꯩꯌꯦ ꯇꯕꯛ ꯇꯕꯛꯁꯨ ꯇꯧꯗꯦ ꯇꯕꯛꯁꯨ ꯇꯧꯔꯣꯏ ꯍꯣꯏ ꯌꯥꯝꯅ ꯅꯨꯡꯉꯥꯏꯌꯦ ꯅꯪꯗꯤ ꯃꯄꯥꯟꯗ ꯌꯥꯕ꯭ꯔꯥ ꯂꯩꯕ ꯅꯨꯡꯉꯥꯏꯕ꯭ꯔꯥ
ꯑꯥ ꯅꯨꯡꯉꯥꯏꯌꯦ ꯑꯗꯣ ꯌꯥꯝ ꯁꯥꯏꯌꯦ ꯅꯨꯡꯁꯤꯠꯁꯨꯁꯤꯠꯇꯦ
ꯃꯄꯥꯟꯒꯤ ꯑꯥ ꯇꯦꯔꯦꯁ ꯗꯔꯥ
ꯍꯣꯏ ꯇꯦꯔꯦꯁ ꯇꯅꯦ
ꯍꯥ
ꯇꯦꯔꯦꯁꯇ ꯂꯩꯌꯦ ꯍꯜꯂꯣ
ꯑꯣ ꯃꯄꯥꯟꯒꯤ ꯇꯦꯔꯦꯁꯇꯔ
ꯑꯥ ꯇꯦꯔꯦꯁꯇꯅꯦ ꯑꯩ ꯇꯦꯔꯦꯁꯇ ꯂꯦꯞꯄꯤꯌꯦ ꯇꯦꯔꯦꯁꯇ ꯂꯦꯞꯄꯤꯌꯦ
ꯍꯣꯏ ꯈꯪꯉꯦ ꯑꯗꯣ ꯅꯪꯒꯤ ꯅꯦꯠꯋꯔꯥꯛ ꯗꯤ ꯀꯃꯥꯏꯅ ꯇꯧꯏꯍꯦ ꯁꯤꯗꯤ ꯅꯠ ꯅꯦꯠꯋꯥꯛꯇꯤ ꯐꯠꯇꯦꯀꯣ
ꯍꯣꯏ ꯅꯨꯡꯉꯥꯏꯇꯦꯀꯣ ꯅꯣꯡ ꯆꯨꯕꯒꯤ
ꯍꯣꯏ
ꯅꯣꯡ ꯆꯨꯕꯁꯦ ꯑꯩꯒꯤ ꯅꯦꯠꯋꯥꯛ ꯅꯨꯡꯉꯥꯏꯇꯦꯗ
ꯆꯔꯕꯣ
ꯆꯥꯛ ꯆꯥꯔꯦ ꯅꯪꯗꯤ ꯆꯥꯔꯕꯣ ꯍꯥꯎ
ꯑꯣ ꯑꯣ ꯍꯣꯏ ꯇꯥꯏꯌꯦ ꯅꯪꯗꯤ ꯈꯣꯟꯖꯦꯜꯗꯣ ꯐꯖꯅ ꯇꯥꯗꯦ
ꯐꯖꯅ ꯇꯥꯗꯕ꯭ꯔꯣ
ꯍꯣꯏ ꯐꯖꯅ ꯇꯗꯦ ꯅꯦꯠꯋꯥꯛꯄꯨ ꯐꯇꯤꯕ ꯃꯂꯦ ꯑ ꯇ ꯑꯥ ꯑꯣ
ꯑꯥ ꯍꯧꯖꯤꯛꯇꯤ ꯇꯥꯔꯕꯣ
ꯏꯃꯥꯅ ꯇꯣꯋꯦ ꯍꯣꯏ
ꯍꯧꯖꯤꯛꯇꯤ ꯇꯥꯔꯕꯣ
ꯐꯖꯅ ꯇꯥꯗꯦ ꯅꯪ ꯍꯥꯎ
ꯍꯩꯕ꯭ꯔꯥ
ꯀꯩꯁꯨ ꯇꯧꯗꯤꯌꯦ
ꯑꯩ ꯅꯪꯒꯤ ꯅꯦꯠꯋꯥꯔꯠꯇꯤ ꯐꯠꯇꯦꯗꯥ
ꯅꯪꯗꯣ ꯃꯄꯥꯟꯗ ꯊꯣꯛꯑꯣ
ꯇꯥꯕꯔꯣ
ꯅꯪꯗꯣ ꯃꯄꯥꯟꯗ ꯊꯣꯛꯂꯛꯑꯣ
ꯀꯔꯤ ꯅꯨꯡꯁꯤꯅꯤ ꯄꯨꯏꯗꯤ ꯇꯥꯕ꯭ꯔꯣ ꯍꯜꯂꯣ
ꯍꯥꯎ
ꯑꯩꯒꯤꯃ
ꯇꯥꯗ꯭ꯔꯕ꯭ꯔꯣ
ꯍꯣꯏ ꯇꯥꯗꯦ ꯅꯪꯒꯤ ꯅꯦꯠꯋꯥꯔꯠꯇꯤ ꯐꯠꯇꯦꯗ
ꯑꯗꯨ ꯅꯪꯀꯥꯟꯗ ꯊꯣꯛꯂꯛꯑꯣꯕ ꯇꯥꯔꯕꯣ
ꯅꯪ ꯅ ꯉꯝꯕꯗꯣ ꯐꯖꯅ ꯇꯥꯗꯦ ꯅꯪꯅ ꯉꯥꯝꯕꯗꯣ ꯑꯥ ꯏ ꯑꯣ ꯑꯥ ꯁꯨꯃꯥꯏꯅ
ꯅꯪ ꯑꯩꯅ ꯅꯪ ꯑꯩꯅ ꯅꯣꯛꯄꯗꯤ ꯇꯥꯕ꯭ꯔꯥ
ꯍꯧꯖꯤꯛ ꯍꯧꯖꯤꯛꯇꯤ ꯂꯣꯏ ꯔꯨꯝꯗ ꯍꯦꯂꯣ ꯑꯃꯨꯛꯀ ꯇꯥꯗ꯭ꯔꯤ ꯍꯣꯏ ꯍꯧꯖꯤꯛꯇꯤ ꯇꯥꯏ ꯍꯣꯏ ꯍꯣꯏ ꯍꯣꯏ ꯇꯥꯏ ꯑꯥ ꯍꯣꯏ ꯇꯥꯔꯦ
ꯍꯣꯏ ꯅꯨꯡꯉꯥꯏꯔꯦ ꯉꯁꯥꯏꯒꯤ ꯀꯃꯥꯏ ꯀꯔꯤ ꯀꯔꯤꯅꯣ ꯀꯔꯤꯒꯤ ꯅꯨꯡꯉꯥꯏꯇꯤꯅꯣ
ꯉꯁꯥꯏꯗꯤ ꯑꯥ ꯏ ꯎ ꯇꯧꯋꯦ
ꯍꯣꯏ ꯅꯦꯒꯤ ꯅꯦꯠꯆꯥꯠꯇꯤ ꯐꯖꯗꯦ ꯑꯁ ꯃꯥꯅ ꯅꯪꯒꯤꯗꯤ ꯐꯠ ꯇꯦꯗ ꯍꯣꯏ ꯑꯁꯦꯝꯕꯅꯦ ꯐꯠꯇꯦꯗꯤ ꯐꯠꯇꯦ ꯍꯤ
ꯃꯄꯥꯟꯗ ꯃꯄꯥꯟꯗꯗꯤ ꯅꯣꯡ ꯆꯨꯏꯑꯦꯅ ꯑꯗꯨꯗꯨꯅ ꯅꯦꯠꯋꯥꯛꯇꯣꯥ ꯌꯥꯗ꯭ꯔꯦ
ꯎꯝ ꯎꯝ ꯎꯝ ꯀꯔꯤꯒꯤ ꯃꯄꯥꯟꯗ ꯂꯩꯕ꯭ꯔꯥ ꯑꯗꯨꯗꯤ
ꯑꯈꯣꯏꯒꯤ ꯔꯨꯝꯗꯣ ꯌꯥꯝ ꯂꯥꯡꯉꯦ
ꯑꯣ ꯑꯣ ꯑꯣ ꯑꯥ ꯑꯗꯨꯗꯤ ꯈꯟꯗꯦꯗ
ꯎꯝ
ꯏꯃꯥ ꯅꯪꯒꯤ ꯏꯅꯥꯎꯅꯨꯄꯤꯔ ꯂꯥꯡꯒꯅꯣ ꯍꯥꯏꯕꯤꯌꯣ
ꯍꯥꯏꯕꯤꯒꯦ ꯅꯪꯒꯤ ꯏꯅꯥꯎ ꯅꯨꯨꯄꯤꯁꯨ ꯂꯥꯡꯒꯅꯨ ꯍꯥꯏꯌꯨꯀꯣ
ꯍꯣꯏ ꯍꯣꯏ ꯍꯥꯏ ꯍꯥꯏꯕꯤ ꯑꯩꯗꯤ ꯍꯥꯏꯕꯤꯈ꯭ꯔꯦ ꯑꯗꯨ ꯍꯣꯏ ꯑ ꯑ ꯑꯗꯨ ꯆꯝ ꯝꯅꯩꯌꯦꯀꯣ ꯅꯪꯒꯤ ꯅꯦꯠꯋꯥꯔꯗꯤ ꯍꯨꯖꯤꯛ ꯍꯨꯖꯤꯛ ꯍꯨꯖꯤꯛꯁꯨꯨ
ꯍꯨꯖꯤꯛꯁꯨ ꯑꯥ ꯑꯥ ꯇꯧꯕ꯭ꯔꯣ
ꯍꯣꯏ ꯇꯧꯋꯦ ꯈꯔ ꯈꯔ ꯇꯣꯑꯦ ꯈꯟꯗꯦꯗ ꯍꯧꯖꯤꯛꯇꯤ ꯇꯣꯗꯦ
ꯑꯣ ꯍꯧꯖꯤꯛꯇꯤ ꯑꯩ ꯔꯨꯝꯗ ꯂꯩꯌꯦꯀꯣ
ꯑꯅꯥ ꯑꯣ ꯑꯩꯅ ꯑꯩꯅ ꯉꯥꯡꯕꯗꯣ ꯅꯪ ꯐꯖꯅ ꯇꯥꯕ꯭ꯔꯥ
ꯇꯥꯏꯌꯦ
ꯍꯥ
ꯇꯥꯏꯌꯦꯕ
ꯍꯜꯂꯣ
ꯍꯥꯎ
ꯑꯣ ꯇꯥꯏꯌꯦ ꯑꯗꯨ ꯑꯣ ꯑꯣ ꯍꯣ ꯍꯣ
ꯑꯗꯣ ꯉꯁꯤ ꯀꯔꯤ ꯀꯔꯤ ꯇꯣ ꯑꯣ ꯍꯣꯏ ꯌꯥꯗ꯭ꯔꯦ ꯍꯣꯏ
ꯍꯧꯖꯤꯛꯇꯤ ꯑꯩ
ꯅꯟ ꯅꯁꯤ ꯀꯔꯤ ꯇꯧꯕ꯭ꯔꯥ
ꯑꯩ ꯉꯁꯤ ꯀ꯭ꯂꯥꯁ ꯆꯠꯂꯦ
ꯍꯣꯏ
ꯑꯗꯨꯒ ꯑꯥ ꯀ꯭ꯂꯥꯁꯇ ꯌꯥꯎꯔꯦ ꯑꯗꯨꯒ ꯀ꯭ꯂꯥꯁ ꯍꯜꯂꯛꯑꯦ ꯏꯔꯨꯖ
ꯑꯣ
ꯑꯗꯨꯒ ꯍꯧꯖꯤꯛꯇꯤ ꯑꯩ ꯇꯨꯝꯃꯦ
ꯑꯣ
ꯅꯪꯗꯤ ꯑꯥ ꯑꯣ ꯕꯤ ꯖꯤꯒꯤ ꯏꯕ ꯂꯣꯏꯔꯕꯣ
ꯑꯣ ꯑꯩꯗꯤ ꯑꯣ ꯂꯥꯏꯔꯤꯛ ꯇꯝ ꯇꯝꯕ ꯂꯣꯏꯔꯦ
ꯑꯩꯗꯤ ꯇꯝ ꯂꯥꯏꯔꯤꯛꯇꯤ ꯇꯝꯕ ꯂꯣꯏꯔꯦ ꯑꯗꯨꯒ ꯑꯩꯗꯤ ꯂꯨꯍꯣꯡꯈ꯭ꯔꯦ
ꯑꯣ ꯅꯪꯗꯤ ꯑꯉꯥꯡ ꯀꯌꯥ ꯂꯩꯔꯒꯦ
ꯑꯗꯨꯒ ꯑꯉꯥꯡꯁꯨ ꯑꯅꯤ ꯂꯩꯌꯦ
ꯑꯉꯥꯡ ꯑꯅꯤ ꯂꯩꯌꯦ
ꯍꯣꯏ
ꯅꯨꯄꯥ ꯅꯨꯄꯥꯔꯣ ꯅꯨꯄꯤꯔꯣ
ꯅꯨꯄꯥ ꯅꯨꯄꯥ ꯑꯃ ꯅꯨꯄꯤ ꯑꯃ
ꯑꯣ ꯃꯁꯛ ꯐꯖꯕ꯭ꯔꯣ
ꯍꯦ ꯐꯖꯩꯗ
ꯅꯪ ꯃꯥꯟꯕ꯭ꯔꯣ
ꯑꯗꯨ ꯍꯣꯏ ꯄꯝꯃꯦ ꯑꯗꯨꯒ ꯑꯩꯗꯤ ꯍꯧꯖꯤꯛꯀꯥꯟꯗꯤ ꯊꯕꯛꯀꯤ ꯆꯤꯜꯂꯦ ꯑꯉꯥꯡ ꯑꯉꯥꯡ ꯑꯃ ꯑꯅꯤ ꯂꯩꯕꯒꯤ ꯑꯉꯥꯡ ꯑꯅꯤ ꯂꯩꯌꯦ ꯑꯗꯨꯒ ꯑꯩꯒꯤ ꯍꯣꯏ ꯑꯩꯒꯤ ꯅꯨꯄꯥꯁꯨ ꯊꯕꯛꯇ ꯊꯕꯛꯇ ꯆꯠꯂꯦ ꯑꯗꯨꯒ ꯃꯈꯣꯏ ꯃꯥꯒꯤ ꯑꯣ ꯃꯥꯒꯤ ꯃꯥꯒꯤ ꯗ꯭ꯔꯦꯁꯁꯨ ꯑꯩꯅ ꯑꯦꯔꯦꯟꯖ ꯇꯧꯕꯤ ꯀꯦ ꯑꯗꯨꯒ ꯑꯩꯒꯤ ꯑ ꯏꯆꯥ ꯑꯥ ꯏꯆꯦ ꯑ ꯏꯆꯦ ꯅꯠꯇꯦ ꯑ ꯑꯩꯒꯤ ꯃꯆꯥ ꯑꯅꯤꯗꯣ
ꯁ꯭ꯀꯨꯜꯗ ꯆꯠꯂꯦ ꯃꯈꯣꯏꯒꯤꯗꯤ ꯃꯈꯣꯏꯒꯤꯁꯨ ꯑꯩ ꯑꯩꯒꯤ ꯑꯉꯥꯡꯒꯤꯁꯨ ꯑꯣ
ꯃꯈꯣꯏꯒꯤꯁꯨ ꯌꯨꯅꯤꯐ꯭ꯔ‌ꯣꯝꯒꯨꯝꯕ ꯆꯥꯛꯀꯨꯝꯕ ꯇꯣꯕꯤꯒꯦ ꯑꯗꯨꯒ ꯑꯩꯗꯤ ꯊꯕꯛ ꯆꯤꯜꯂꯦ ꯍꯧꯖꯤꯛꯀꯥꯟꯗꯤ
ꯃꯣꯏꯗꯤ ꯃꯣꯏꯗꯤ ꯁ꯭ꯀꯨꯜ ꯂꯣꯏꯅꯃꯛ ꯆꯠꯂꯕꯣ ꯑꯉꯥꯡꯁꯤꯡꯗꯣ
ꯍꯣꯏ ꯆꯠꯈ꯭ꯔꯦ ꯍꯣꯏ
ꯁꯛ ꯑꯗꯣ ꯃꯣꯏꯗꯤ ꯀ꯭ꯂꯥꯁ ꯀꯌꯥ ꯀꯌꯥ ꯀꯥꯔꯒꯦ
ꯀ꯭ꯂꯥꯁꯤ ꯑꯃꯅ ꯑꯍ ꯑꯍꯟꯕꯅ ꯄ꯭ꯂꯥꯁ ꯑꯣ ꯇꯔꯨꯛ ꯗꯠ ꯇꯝꯃꯦ ꯑꯗꯨꯒ ꯑ ꯑꯅꯤꯅ ꯑꯅꯤꯅ ꯑꯣ ꯀ꯭ꯂꯥꯁ ꯑꯍꯨꯝꯗ ꯇꯝꯃꯤ
ꯑꯣ ꯃꯣꯏꯗꯤ ꯆꯥꯎꯔꯦꯀꯣ
ꯍꯣꯏ ꯆꯥꯎꯔꯦ ꯑꯗꯨꯒ ꯑꯩꯅ ꯁꯥꯎꯔꯒ ꯑꯩꯒꯤ ꯅꯨꯄꯥꯗꯣ ꯅꯨꯄꯥꯗ ꯎꯝ ꯑꯩ ꯎꯝ ꯊꯕꯛ ꯌꯥꯝꯅ ꯆꯤ ꯆꯤꯜꯂ‌ꯦ ꯆꯤꯜꯂꯦ ꯑꯗꯨꯕꯨ ꯃꯈꯣꯏ ꯑꯅꯤꯗꯣ
ꯎꯝ
ꯍꯣꯁꯇꯦꯜꯗ ꯊꯝꯀꯦ ꯍꯥꯏꯕ ꯍꯥꯏꯌꯦ ꯑꯗꯨ ꯃꯥꯅ ꯇꯧꯒꯨꯅꯣ ꯑꯗꯨ ꯇꯧ ꯇꯧꯔꯣꯏ ꯍꯥꯏꯌꯦ ꯑꯗꯨꯗꯤ ꯑꯩ ꯁꯥꯎꯔꯒ ꯍꯣꯏ ꯑꯩꯁꯨ ꯊꯥꯅꯤꯡꯗꯦ ꯑꯗꯨꯝ ꯍꯥꯏ ꯍꯥꯏꯌ‌ꯦ ꯑꯩꯅ ꯑꯗꯨꯝ ꯍꯥꯏꯕꯅꯦ
ꯑꯗꯨ ꯅꯪꯒꯤ ꯍꯣꯏ ꯅꯪꯒꯤ ꯅꯨꯄꯥꯅ ꯇꯥꯗꯦꯀꯣ
ꯍꯣꯏ ꯑꯗꯨ ꯑꯩꯅ ꯑꯩꯒꯤ ꯅꯨꯄꯥꯅ ꯑꯗꯨꯁꯨ ꯇꯥꯗꯦ ꯑꯗꯨ ꯍꯥꯏꯕꯤꯔꯁꯨ ꯇꯥꯗꯦ
ꯑꯗꯨ ꯅꯪꯒꯤ ꯅꯨꯄꯥꯒ ꯅꯪꯒ ꯈꯠꯅꯕ꯭ꯔꯣ?
ꯎꯝ ꯍꯣꯏ ꯍꯧꯖꯤꯛꯇꯤ ꯁꯥꯎꯔꯒ ꯁꯥꯎꯋꯦꯅ ꯑ‌ꯣ ꯑꯌꯨꯇꯗꯤ ꯁꯥꯎꯔꯒ ꯂꯩꯌ‌ꯦ ꯑꯗꯨ ꯍꯨꯖꯤꯛꯇꯤ
ꯍꯧꯖꯤꯛ ꯉꯔꯥꯡ ꯁꯥꯎꯕ꯭ꯔꯣ?
ꯉꯔꯥꯡꯁꯨ ꯁꯥꯎꯋꯦ ꯑꯗꯨ ꯑꯌꯨꯗꯁꯨ ꯁꯥꯎꯋꯦ ꯑꯗꯨꯒ ꯑꯩꯅ ꯃꯥꯒꯤ ꯎꯝ ꯀꯔꯤ ꯕ꯭ꯔꯦꯛꯐꯥꯁ ꯏꯁꯨ ꯇꯧꯕꯤꯗꯦ ꯃꯥꯅ ꯑꯣ ꯍ ꯑꯣ ꯃꯥꯅ ꯇꯧꯔꯒ ꯃꯥꯁꯨ ꯊꯕꯛꯗ ꯆꯠꯂꯦ
ꯑꯣ ꯅꯪ ꯅꯪꯅ ꯑꯝꯇ ꯁꯦꯝꯕꯤꯗꯕꯒꯤ ꯃꯥꯅ ꯂꯣꯏꯃꯛ ꯇꯧꯖꯔꯒ ꯆꯠꯈ꯭ꯔꯦ
ꯍꯣꯏ ꯃꯥꯗꯤ ꯕ꯭ꯔꯦꯛꯐꯥꯁ ꯈꯔ ꯍꯠꯇꯥ ꯆꯥꯔꯒ ꯆꯜꯂꯦ ꯃꯥꯁꯨ ꯗ꯭ꯔ‌ꯦꯁꯨ ꯀꯔꯤ ꯀꯔꯤ ꯍꯣꯏ ꯅꯠꯇꯦ ꯑꯈꯣꯏꯒꯤ ꯊꯕꯛ ꯂꯩꯌꯦ ꯑꯗꯨꯁꯨ ꯃꯥꯥꯅ ꯇꯥꯗ꯭ꯔꯗꯤ ꯀꯃꯥꯏꯅ ꯇꯧꯕꯤꯒꯦ ꯅꯠꯇ꯭ꯔꯥ
ꯃꯥꯅꯦ ꯑꯉꯥꯡ ꯑꯅꯤꯒꯤ ꯊꯕꯛ ꯇꯧꯔꯗꯤ ꯅꯪ ꯋꯥꯏ ꯅꯠꯇ꯭ꯔꯥ
ꯍꯣꯏ ꯍꯣꯏ ꯃꯈꯣꯏꯅ ꯃꯈꯣꯏꯅ ꯒ꯭ꯌꯥꯟ ꯇꯥꯕꯤ ꯇꯥꯕꯤꯗ꯭ꯔꯦꯗꯤ ꯀꯃꯥꯏꯅ ꯇꯧꯒ‌ꯦ ꯑꯈꯣꯏ ꯅꯨꯄꯤꯁꯨ
ꯒ꯭ꯌꯥꯟ ꯇꯥꯗ꯭ꯔꯗꯤ ꯑꯈꯣꯏ ꯅꯨꯄꯤꯁꯨ ꯋꯥꯔꯅꯤꯀꯣ
ꯍꯣꯏ ꯑꯈꯣꯏ ꯅꯨꯄꯤꯁꯨ ꯋꯥꯒꯅꯤ ꯑꯗꯨꯒ ꯁꯥꯎ ꯁꯥꯁꯨ ꯍꯣꯏ ꯁꯥꯏꯌꯦ ꯑꯗꯨꯝ ꯑꯗꯨꯝꯗꯤ ꯁꯥꯏ ꯁꯥꯗꯦ ꯍꯣꯏ
ꯋꯥ ꯉꯥꯡꯕ ꯌꯥꯝ ꯍꯩꯀꯣ
ꯑꯁ‌ꯦꯡꯕꯔꯥ
ꯍꯣꯏ ꯑꯁꯦꯡꯕꯅ‌ꯦ ꯋꯥ ꯉꯥꯡꯕ ꯃꯌꯥꯝ ꯍꯩꯀꯣ
ꯑꯣ ꯑꯗꯨꯗꯤ ꯑꯩꯗꯤ ꯏꯀꯥꯏꯗ‌ꯦ ꯏꯀꯥꯏꯗ ꯍꯨꯖꯤꯡꯗꯤ ꯅꯪꯅ ꯁꯨꯃꯥꯏꯅ ꯍꯥꯏꯕꯤ ꯍꯥꯏꯕꯤꯕ ꯍꯥꯏꯗꯤ ꯏꯀꯥꯏꯌꯦ꯫ ꯑꯗꯨꯁꯨ ꯑ ꯑꯩ ꯁꯥꯎꯋꯦ ꯑꯩꯒꯤ ꯅꯨꯄꯥꯗ ꯉꯁꯤ ꯎꯝ ꯍꯜꯂꯛꯈ꯭ꯔꯦꯗꯤ ꯍꯣꯏ ꯅꯁꯤ ꯍꯜꯛ ꯍꯣꯏ ꯅꯁꯤ ꯍꯜꯛ ꯎꯝ ꯉꯁꯤ ꯍꯜꯂꯛ ꯑꯣ ꯃꯥꯗꯤꯀꯣ ꯉꯁꯤ ꯍꯜꯂꯛꯈ꯭ꯔꯗꯤ ꯑꯩ ꯃꯉꯣꯟꯗ ꯆꯥꯏꯒꯦ ꯆꯥꯏꯒꯦ꯫
ꯆꯩꯌꯣ ꯅꯪ ꯃꯥ ꯍꯜꯂꯛꯇ꯭ꯔꯗꯤ ꯅꯪꯅ ꯃꯉꯣꯟꯗ ꯊꯤꯅ ꯆꯩꯌꯣ ꯀꯣ꯫
ꯍꯣꯏ꯫ ꯆꯠꯕꯤꯒꯦ ꯑꯗꯨ ꯅꯔꯪꯁꯨ ꯊꯤꯅ ꯆꯠ ꯆꯥꯕꯤꯗ꯭ꯔꯤ ꯑꯗꯨꯒ ꯐ‌ꯣꯟ ꯅ ꯑꯌꯨꯗꯁꯨ ꯃꯥꯗꯤ ꯊꯕꯠꯁꯨ ꯑꯝꯃꯁꯨꯨ ꯇꯣꯗꯦ꯫ ꯑ ꯑꯈꯣꯏꯒꯤ ꯑꯉꯥꯡꯒꯤ ꯊꯕꯛꯁꯨ ꯑꯉꯥ ꯑꯃꯁꯨ ꯇꯧꯗꯦ ꯑꯩꯅ ꯂꯣꯏꯅꯃꯛ ꯇꫭꯑꯦ꯫ ꯃꯥꯗꯤ ꯅ ꯑ ꯅꯁꯥꯏꯒꯤ ꯈꯔ ꯇꫭꯔꯒ ꯆꯠꯈ꯭ꯔꯦ꯫ ꯍꯣꯏ ꯍꯣꯏ ꯋꯥꯌꯦꯗ ꯋꯥꯑꯦ ꯍꯣꯏ ꯑꯁꯦꯡꯕꯅ ꯋꯥꯑꯦ ꯍꯣꯏ꯫ ꯍꫭꯏ ꯑꯁꯦꯡꯃꯅꯤ ꯑꯗꯤ ꯁꯥꯎꯋ‌ꯦ
ꯃꯥꯅ ꯕꯦꯕꯤ ꯃꯥꯅ ꯕꯦꯕꯤ ꯑꯃꯒ ꯄꯥꯝꯃꯦ ꯍꯥꯏꯔꯗꯤ ꯅꯪꯅ ꯄꯥꯝꯕꯅꯣ ꯇꯧ ꯑ ꯕꯦꯕꯤ ꯄꯣꯛꯑꯔꫭꯏꯁꯦ ꯍꯥꯏꯌꯨꯀꯣ꯫
ꯍꯣꯏ ꯍꯣꯏ ꯍꫭꯏ ꯑꯗꯨ ꯑ ꯑꯥꯏꯗꯤ ꯎꯝ ꯃꯥꯒꯤ ꯎꯝ ꯀꯔꯤ ꯃꯥꯒꯤ ꯑꯥꯏꯒꯤ ꯅ‌ꯦꯅꯦꯀꯣ
ꯑꯥ꯫
ꯑꯥꯥꯏꯒꯤ ꯅꯦꯅꯦꯁꯨ ꯑꯃ ꯊꯕꯛꯗꯤ ꯑꯃꯁꯨ ꯇꯧ